ꯍꯜꯂꯣ ꯑꯥ ꯇꯥꯕꯔꯣ
ꯑꯣ ꯇꯥꯕ꯭ꯔꯣ ꯕ꯭ꯔꯣ ꯒꯨꯠ ꯃꯣꯔꯅꯤꯡ ꯑꯧ ꯀꯩꯗꯧꯔꯤꯒꯦ
ꯑꯁ ꯑꯗꯨꯝ ꯐꯝꯔꯒ ꯂꯩꯕꯅꯤꯗ
ꯑꯣ ꯆꯥꯛ ꯆꯥꯈ꯭ꯔꯕ꯭ꯔꯣ
ꯑꯥ ꯁꯛꯗꯤ ꯁꯥꯔꯦ ꯑ
ꯑꯣ
ꯅꯪ ꯆꯥꯔꯦ ꯑ ꯀꯔꯤ ꯃꯊꯦꯜ ꯆꯥꯔꯦ ꯉꯁꯤꯗꯤ
ꯑꯩ ꯉꯁꯤ ꯁꯧꯔꯤ ꯑꯣꯏꯅ ꯆꯥꯔꯦ
ꯑꯥ ꯑꯁ ꯑꯗꯨꯗꯤ ꯆꯞ ꯃꯥꯟꯅꯩꯅꯦ
ꯑꯣ ꯅꯪꯁꯨ ꯁꯧꯒꯔꯤ ꯆꯥꯕ꯭ꯔꯣ
ꯑꯩꯁꯨ ꯁꯧꯔꯤꯒ ꯀꯩꯅꯣꯒꯤ ꯎꯠꯆꯣꯏꯗꯣ
ꯑꯣ ꯑꯣ ꯑꯁ ꯌꯥꯝ ꯅꯪꯉꯗꯤ ꯍꯥꯎꯋꯦꯅ ꯑꯗꯨꯗꯤ
ꯑ ꯎꯁꯣꯏ ꯒ ꯎꯁꯣꯏꯒ ꯁꯧꯒꯔꯤ
ꯑꯥ ꯑꯥ ꯍꯥꯏꯗꯤ ꯁꯧꯔꯤꯒ ꯆꯥꯛ ꯑꯣꯏꯅ ꯆꯥꯔ
ꯑꯥ ꯑꯁ ꯑꯗꯨ ꯑꯗꯨ ꯑꯗꯨꯅꯦ ꯍꯦꯟꯅ ꯍꯥꯎꯋꯤꯅꯦ ꯑꯩ ꯎꯇꯤ ꯆꯥꯅꯤꯡꯉꯤꯅꯦ ꯑꯩꯁꯨ
ꯁꯤꯠꯂꯦꯅꯦꯕ꯭ꯔꯣ ꯁꯧꯒ꯭ꯔꯤꯁꯦ
ꯑꯥ
ꯑ ꯎꯇꯤꯒ ꯎꯇꯤꯒ ꯁꯧꯔꯤꯁꯨ ꯍꯥꯎꯋꯅꯤ ꯑꯩꯅ ꯑꯩꯁꯨ ꯎꯇꯤ ꯄꯥꯅꯤꯡꯉꯤꯅꯦ ꯎꯇꯤ ꯊꯣꯡꯕ ꯍꯩꯇꯕꯀꯣ
ꯑꯣ ꯌꯥꯝ ꯍꯥꯎꯋꯦ ꯕ꯭ꯔꯣ ꯎꯇꯤ ꯊꯣꯡꯉꯅ ꯆꯥꯕꯗꯨꯀꯣ
ꯑ ꯌꯥꯝ ꯍꯥꯎ ꯑꯥ ꯍꯥꯎꯕꯅꯦ ꯑꯥ
ꯍꯣꯏ
ꯕꯣꯜꯗꯤ ꯌꯦꯡꯕ꯭ꯔꯣ ꯑꯥ ꯑꯥ ꯑꯥ ꯕꯣꯜꯗꯤ ꯌꯦꯡꯕ꯭ꯔꯣ ꯕꯣꯜ ꯌꯦꯡꯕ꯭ꯔꯣ
ꯍꯣꯏ ꯌꯦꯡꯉꯦ
ꯑꯠꯁꯥ ꯁꯥ ꯁꯥ
ꯅꯪꯁꯨ ꯌꯦꯡꯕꯔꯣ
ꯑꯥ ꯑꯩꯁꯨ ꯀꯩꯅꯣꯒꯤ ꯑꯍꯤꯡꯗꯒꯤꯁꯨ ꯌꯦꯡꯉꯦ ꯁꯤ ꯉꯁꯤ ꯑꯌꯨꯀꯤꯁꯨ ꯌꯦꯡꯉꯦ
ꯑꯣ ꯑꯩꯩꯗꯤ ꯉꯔꯥꯡ ꯏꯁꯄꯦꯟꯒꯤꯒꯥ ꯒꯥ ꯏꯁꯄꯦꯟꯒꯤꯒ ꯀꯅꯥꯅꯣ ꯑꯃ ꯑꯗꯨꯒꯤ ꯈꯛꯇ ꯌꯦꯡꯉꯤ ꯑꯩ ꯉꯁꯤ ꯄꯣꯔꯛ ꯑꯥ ꯏꯁꯄꯦꯟꯗꯣ ꯉꯝꯈꯥꯔ ꯃꯥꯜꯂꯦꯀꯣ
ꯑꯥ ꯉꯝꯃꯦ ꯑꯥ ꯊ꯭ꯔꯤ ꯊ꯭ꯔꯤ ꯖꯦꯔꯣ ꯑꯁꯇ꯭ꯔꯤꯌꯥꯗꯣ ꯖꯤꯔꯣ ꯆꯠꯈ꯭ꯔꯦꯕ
ꯑꯥꯁ ꯑꯗꯨꯗꯤ ꯏꯁꯄꯦꯟꯁꯦ ꯌꯥꯏꯅꯦ
ꯑꯥ ꯏꯁꯄꯦꯟ ꯏꯁꯄꯦꯟꯒ ꯄꯣꯔꯆꯨꯒꯜꯒ ꯃꯟꯗꯦꯗ ꯁꯥꯟꯅꯒꯅꯤ꯫
ꯑꯁ ꯉꯔꯥꯡꯕꯨ ꯉꯔꯥꯡ ꯉꯁꯤ ꯄꯣꯔꯇꯨꯒꯥꯜꯗꯣ ꯉꯝꯕꯔꯣ ꯑꯣ ꯃꯣꯏ ꯃꯣꯏꯗꯤ ꯒꯣꯜ ꯀꯌꯥꯔꯣꯀꯣ
ꯒꯣꯜ ꯑꯅꯤꯒ ꯑꯃ
ꯑꯁ ꯄꯣꯔꯇꯨꯒꯥꯜꯁꯦ ꯀꯌꯥ ꯍꯩꯇꯕ ꯃꯥꯜꯂꯤꯅꯦ ꯑꯗꯨꯗꯤ ꯍꯟꯇꯥꯛꯁꯦ
ꯑꯁ ꯌꯥꯗꯦꯍꯦ ꯄ꯭ꯂꯦꯗꯤ ꯐꯖꯅ ꯊꯣꯛꯇꯦꯀꯣ ꯁꯤꯌꯥꯅ ꯐꯖꯩ ꯄ꯭ꯂꯦꯗꯤ
ꯑꯣ ꯃꯣꯏꯗꯣ ꯂꯥꯛ ꯈꯔ ꯂꯥꯛ ꯈꯔ ꯂꯩꯕ ꯃꯥꯜꯂꯦ
ꯑꯥ ꯑꯗꯣ ꯔꯦꯐ꯭ꯔꯤꯒꯤ ꯅꯨꯄꯥꯗꯣ ꯐꯥꯖꯅ ꯇꯧꯗꯕꯀꯣ ꯑꯗꯨ ꯇꯧꯔꯗꯤ ꯉꯝꯃꯛꯀꯅꯤ ꯂꯥꯁ ꯃꯤꯅꯤꯠꯗ ꯃꯣꯏꯅ ꯒꯣꯜ ꯆꯟꯕ ꯑꯗꯨꯒꯤꯅꯤ ꯑꯗꯨꯗꯤ ꯑꯣꯞꯁꯥꯏꯠ ꯆꯤꯡꯗ꯭ꯔꯣ
ꯑꯣ
ꯎꯄꯥꯏ ꯂꯩꯇ꯭ꯔꯦ ꯎꯝ ꯅꯨꯡꯁꯤ ꯅꯨꯡꯁꯤꯅ ꯅꯨꯡꯁꯤ ꯅꯨꯡꯁꯤꯅ ꯆꯠꯈ꯭ꯔꯦ ꯃꯣꯏꯗꯤ
ꯎꯪ ꯅꯨꯡꯁꯤꯅꯤ ꯑꯩ ꯉꯔꯥꯡ ꯑꯁ ꯅꯥ ꯖꯥ ꯖꯄꯥꯟꯗꯨ
ꯑꯥ
ꯅꯍꯥꯟ ꯖꯄꯥꯟ ꯁꯤꯈꯤꯕꯗꯨ ꯑꯩꯅ ꯍꯦꯛ ꯁꯞꯄꯣꯔꯠ ꯇꯧꯔꯒ ꯖꯄꯥꯟ ꯁꯤꯈꯤꯕ ꯋꯥꯅꯤꯗ
ꯑꯁ ꯑꯗꯨꯗꯤ ꯌꯦꯡ ꯌꯦꯡꯅꯒ ꯀꯞꯅꯤꯡꯉꯥꯏ ꯇꯧꯋꯤꯅꯦ ꯄꯤ ꯇꯥꯗꯧꯔꯤꯅꯦ ꯑꯥ ꯑꯥ ꯃꯣꯏꯒꯤ ꯃꯑꯣꯡꯗꯣꯀꯣ ꯏꯃꯣꯁꯅꯦꯜ ꯌꯥꯝ ꯇꯧꯋꯦꯕꯥ ꯅꯥꯇꯣꯟꯁꯦ ꯀ꯭ꯔꯛ ꯁꯥꯕ ꯍꯧ ꯑꯥ ꯅꯥꯇꯣꯟꯁꯦ ꯈꯔ ꯁꯥꯕ ꯍꯧꯔꯦꯅꯦ
ꯎꯝ ꯀꯗꯥꯏ ꯂꯩꯕ꯭ꯔ ꯍꯟꯗꯛꯇꯤ ꯇꯝꯄꯥꯛꯇꯔꯣ
ꯑꯥ ꯇꯝꯄꯥꯛꯇ ꯂꯩꯌꯦ ꯑꯣ ꯀꯝꯄꯥꯛꯇ ꯀꯣꯏꯔꯛꯄꯀꯣ ꯑꯥꯗꯒꯤ ꯑꯩꯈꯣꯏꯔꯣꯝꯗꯒꯤ ꯑꯥ ꯃꯥꯅꯦ ꯃꯥꯅꯦ ꯑꯥꯗꯒꯤꯅꯦ ꯑꯥ ꯆꯤꯡꯗꯒꯤꯅꯦ
ꯑꯣ ꯆꯞ ꯃꯥꯟꯅꯥꯔꯦꯅꯦ
ꯑꯥ ꯆꯤꯡꯗꯒꯤ
ꯑꯥ
ꯀꯔꯤ ꯀꯔꯤ ꯂꯩꯕ꯭ꯔꯥꯅ ꯀꯣ ꯑꯗꯨ ꯌꯦꯡꯅꯤꯡꯉꯥꯏ
ꯑꯣ
ꯅꯪꯗꯤ ꯀꯔꯤ ꯍꯣꯠꯅꯔꯤꯒꯦ
ꯑꯁ ꯑꯩ ꯒ꯭ꯔꯦꯖꯨꯌꯦꯁꯟ ꯂꯣꯏꯔꯒ ꯑꯗꯨꯝ ꯌꯨꯝꯗ ꯑꯗꯨꯝ ꯂꯩꯔꯦꯅꯦ ꯏꯇꯥꯎ
ꯑꯥꯆꯥꯆꯆꯥ ꯑꯗꯨꯗꯤ ꯑꯩ ꯑꯗꯨꯗꯤ ꯌꯥꯝ ꯇꯤꯡ ꯇꯤꯡ ꯂꯥꯎꯕ ꯃꯇꯝꯅꯤꯅꯦ ꯒ꯭ꯔꯦꯖꯨꯑꯦꯁꯟ ꯂꯣꯏꯕꯗꯤ ꯌꯥꯝ ꯐ꯭ꯔꯦꯁ ꯑꯣꯏꯕ ꯃꯇꯝꯅꯤꯅꯦ ꯑꯦꯛꯖꯥꯝ ꯀꯔꯤ ꯀꯔꯥ ꯊꯥꯎꯑꯣꯅꯦ
ꯍꯣꯏ ꯈꯔꯗꯤ ꯊꯥꯔꯤ ꯑꯗꯨ ꯑꯁ ꯑꯁꯤ ꯃꯇꯥꯝꯁꯤꯁꯦ ꯀꯌꯥ ꯌꯥꯗ꯭ꯔꯦꯅꯦ
ꯑꯥ ꯑꯦꯛꯖꯥꯝ ꯊꯥꯒꯗꯕꯅꯤ ꯍꯦꯛ ꯒ꯭ꯔꯦꯖꯨꯋꯦꯁꯟ ꯂꯣꯏꯕꯗꯤ ꯑꯦꯁ ꯑꯗꯨꯗꯤ
ꯍꯣꯏ
ꯑꯩꯈꯣꯏꯒꯤ ꯀꯣꯛꯁꯦ ꯄꯨꯔꯥ ꯀꯩꯅꯣ ꯇꯧꯗꯅ
ꯍꯣꯏ
ꯇꯤꯡ ꯇꯤꯡ ꯂꯥꯎꯕ ꯃꯇꯝꯅꯦꯕ
ꯍꯣꯏ ꯅꯪꯗꯤ ꯀꯃꯥꯏꯅ ꯇꯧꯔꯤꯒꯦ ꯅꯪꯗꯤ ꯒ꯭ꯔꯦꯖꯨꯌꯦꯁꯟ ꯂꯣꯏꯈ꯭ꯔꯕ꯭ꯔꯥ
ꯑ ꯑꯩꯗꯤ ꯄꯤ ꯖꯤ ꯂꯣꯏꯔꯦ
ꯑꯁ ꯑꯣ ꯑꯍꯟ ꯑꯣꯏꯔꯝꯅꯤ ꯑꯗꯨꯗꯤ
ꯑꯥ ꯑꯍꯟ ꯑꯣꯏꯕ ꯍꯧꯔꯦ
ꯑ ꯑ ꯆꯍꯤ ꯀꯌꯥꯃꯨꯛ ꯁꯨꯔꯒꯦ
ꯑꯩꯁꯦ ꯀꯨꯟꯊ꯭ꯔꯥ ꯁꯨꯔꯦ ꯀꯩꯅꯣꯒꯤ ꯁ꯭ꯀꯨꯜ ꯀꯥꯕꯒꯤ ꯆꯍꯤꯗ‌ꯣ
ꯑꯣ
ꯑꯍꯟ ꯑꯣꯏꯔꯦꯅꯦ ꯑꯩꯈꯣꯏꯗꯤ
ꯍꯣꯏꯅꯦ ꯍꯣꯏꯅꯦ ꯈꯪꯗꯦꯅ‌ꯦ ꯀꯔꯤ ꯊꯕꯛ ꯇꯧꯁꯤꯔꯥ
ꯎꯝ ꯅꯣꯏꯗꯤ ꯍꯧꯖꯤꯛꯇꯤ ꯍꯦꯛ ꯒ꯭ꯔꯦꯖꯨꯌꯦꯁꯟ ꯂꯣꯏꯕꯅꯤꯅ ꯐ꯭ꯔꯦꯁ ꯇꯧꯕ ꯃꯇꯝꯅꯤꯅꯦ ꯀꯣꯛꯁꯤꯁꯨ ꯎꯝ ꯑꯗꯨꯗ ꯐꯖꯅ ꯄꯥꯔꯣ ꯑꯗꯨꯒ ꯐꯖꯅ ꯄꯥꯔꯗꯤ ꯑꯩꯈꯣꯏꯅ ꯐꯖꯅ ꯍꯣꯠꯅꯔꯗꯤ ꯊꯣꯛꯀꯅꯤ
ꯍꯣꯏ
ꯃꯤꯁꯦ ꯍꯣꯠꯅꯕꯗ ꯂꯩꯔꯦꯅꯦ ꯃꯤ ꯑꯣꯏꯁꯤꯔꯥ ꯑꯣꯏꯔꯣꯏꯁꯤꯔꯥ ꯀꯣ ꯑꯩꯈꯣꯏꯒꯤ ꯃꯇꯝ ꯆꯪꯕꯗ ꯂꯩꯔꯦ ꯑꯩꯈꯣꯏꯅ ꯂꯥꯏꯔꯤꯛꯇ ꯀꯟꯅ ꯄꯥꯔꯗꯤ
ꯍꯣꯏ
ꯑꯦꯛꯖꯥꯝꯁꯨ ꯀꯔꯤꯁꯨ ꯅꯠꯇꯦꯗ ꯑꯩꯈꯣꯏꯅ ꯌꯥꯝ ꯂꯨꯅ ꯈꯟꯕꯒꯤꯅꯦꯕ ꯑꯩꯈꯣꯏꯅ ꯍ‌ꯣꯠꯅꯔꯗꯤ ꯀꯟꯅ ꯑꯩꯈꯣꯏꯅ ꯑ ꯐꯪꯅꯤꯡꯉꯒ ꯀꯩꯅꯣ ꯂꯥꯏꯔꯤꯛꯇꯨ ꯄꯥꯔꯗꯤ ꯑꯁ ꯌꯥꯝ ꯂꯥꯏ ꯂꯥꯏꯅ ꯂꯥꯛꯀꯅꯤ
ꯍꯣꯏ ꯃꯥꯅꯦ
ꯎꯝ ꯅꯣꯏꯗꯤ ꯍꯧꯖꯤꯛꯇꯤ ꯑꯪ ꯎꯝ ꯎꯝ ꯂꯥꯏꯔꯤꯛ ꯄꯥꯗꯕꯤꯗ ꯑꯦꯛꯖꯥꯝ ꯊꯥꯕ ꯌꯥꯗ꯭‌ꯔꯗꯤ ꯎꯄꯥꯏ ꯂꯩꯇ‌ꯦ
ꯍꯣꯏ ꯈꯔ ꯈꯔ ꯍꯣꯠꯅꯒꯗꯕꯅꯦꯕꯀꯣ
ꯈꯔ ꯍꯣꯠꯅꯒꯗꯕꯅꯤ ꯍ‌ꯣꯠꯅꯗ꯭ꯔꯗꯤ ꯎꯄꯥꯏ ꯂꯩꯇ꯭ꯔꯦ ꯃꯈꯣꯏꯅ ꯍꯣꯠ ꯑꯣ ꯅꯨꯄꯤ ꯊꯤꯔꯦ ꯑ
ꯑꯣ ꯏꯆꯥꯗꯤ ꯀꯌꯥꯃꯨꯛ ꯂꯩꯔꯕ꯭ꯔꯥ ꯑꯅꯤ ꯑꯃ
ꯑꯍꯨꯝ ꯂꯩꯔꯦ
ꯑꯣ
ꯑꯥ ꯈꯔ ꯉꯟꯅ ꯅꯨꯄꯤ ꯊꯤꯕꯀꯣ
ꯑꯣ
ꯑꯩꯗꯤ ꯑꯩꯁꯨ ꯑꯉꯥꯡ ꯑꯣꯏꯔꯤꯉꯩꯗ ꯀ꯭ꯂꯥꯁ ꯇꯨꯋꯦꯜꯐ ꯀꯥꯕ ꯃꯇꯝꯗ ꯊꯤꯔꯤꯅꯦ ꯎꯄꯥꯏ ꯂꯩꯇ꯭ꯔꯦ ꯍꯥ ꯍꯥ ꯂꯥꯏꯔꯤꯛ ꯂꯥꯏꯔꯤꯛ ꯅꯨꯄꯤ ꯆꯠꯄꯅꯤ ꯔꯥꯏꯠ ꯂꯥꯏꯐ ꯔꯥꯏꯠ ꯂꯥꯏꯐ
ꯑꯥ ꯀꯔꯤ ꯀꯔꯤ ꯊꯥ ꯍꯣꯠꯅꯔꯤꯒꯦ ꯍꯟꯅꯗꯔ꯭ꯤꯕꯣ
ꯑꯦ ꯀꯔꯤꯁꯨ ꯍꯣꯠꯅꯥꯗꯦꯗ ꯑꯗꯨꯝ ꯔꯤꯁꯔꯁꯀꯨꯝꯕ ꯇꯧꯁꯤꯔꯅꯨꯀꯣ ꯑꯦꯛꯖꯝ ꯊꯥꯕꯤꯅꯤ ꯑꯩꯁꯨ
ꯑꯣ ꯑꯁ ꯐꯩꯅꯦ ꯑꯗꯨꯗꯤ ꯅꯣꯏ ꯅꯨꯄꯤ ꯊꯤꯈ꯭ꯔꯕ ꯐꯥꯎꯕ ꯊꯕꯛ ꯊꯤꯔꯗꯤ ꯑꯩꯈꯣꯏ ꯄꯥꯈꯪꯗꯗꯤ ꯀꯃꯥꯏꯅ ꯊꯤꯔꯣꯏ ꯅꯠꯇ꯭ꯔꯣ
ꯑ ꯃꯥꯅꯦ ꯊꯤꯒꯗꯕꯅꯦ
ꯍꯣꯏ ꯈꯔ ꯀꯟꯅ ꯍꯣꯠꯅ ꯗꯨ ꯗꯤ ꯌꯥꯔꯣꯏꯕꯀꯣ ꯍꯣꯏ
ꯑꯩꯈꯣꯏ ꯑꯩꯈꯣꯏ ꯍꯨꯃꯥꯡꯅ ꯄꯩꯁꯥ ꯇꯥꯟꯕꯗꯤ ꯂꯨ ꯑꯣꯏꯅ ꯍꯧꯖꯤꯛ ꯍꯟꯗꯛꯀꯤ ꯃꯇꯝꯁꯦ
ꯍꯣꯏ ꯑꯁ ꯅꯨꯡꯁꯥꯁꯨ ꯁꯥꯏꯌꯦ
ꯑꯥ
ꯍꯣꯏ ꯍꯨꯃꯥꯡ ꯃꯃꯥꯟꯅ ꯏꯆꯥꯏ ꯅꯨꯄꯤꯒꯨꯝꯕ ꯊꯛꯀꯅꯤ ꯍꯥꯏꯕꯁꯤꯗꯤ ꯑꯩ ꯉꯝꯃꯣꯏꯗ ꯍꯣꯏ
ꯍꯧꯖꯤꯛꯁꯦ ꯑꯐꯕ ꯃꯇꯝꯅꯤ ꯑꯗꯨꯒ ꯀꯟꯅ ꯍꯣꯠꯅꯔꯣ ꯑꯩꯈꯣꯏꯅ ꯍꯧꯖꯤꯛ ꯑꯩꯈꯣꯏ ꯏꯄꯥ ꯏꯃꯥꯅ ꯑꯩꯈꯣꯏꯕꯨ ꯌꯣꯛꯄꯒ ꯆꯞ ꯃꯥꯟꯅꯔꯗꯤ ꯑꯩꯈꯣꯏꯅ ꯌꯣꯛꯄ ꯉꯝꯃꯔꯣꯏꯕ ꯍꯧꯖꯤꯛ ꯑꯩꯈꯣꯏꯅ ꯂꯨꯍꯣꯡꯉꯣ ꯑꯗꯨꯗ ꯑꯩꯈꯣꯏ ꯂꯥꯎ ꯀ꯭ꯔꯤ ꯀꯔꯥ ꯇꯧꯕ ꯑꯩꯈꯣꯏ ꯉꯝꯃꯔꯣꯏꯕ ꯑꯩꯈꯣꯏ ꯈꯤꯇꯪ ꯁꯀꯨꯕꯁꯨ ꯀꯥꯔꯝꯃꯦ ꯊꯕꯛꯁꯨ ꯇꯧꯅꯤꯡꯉꯥꯏ ꯍꯩꯇ꯭ꯔꯤꯀꯣ ꯅꯨꯡꯁꯥꯗ ꯊꯣꯛꯂꯛꯑꯣ ꯌꯥꯝ ꯁꯥꯔꯒꯅꯤ ꯑꯩꯁ ꯑꯁꯤꯒꯨꯝ ꯊꯕꯛꯇꯤ ꯑꯩ ꯇꯧꯅꯤꯡꯗ꯭ꯔꯦꯗ ꯁꯥꯔꯦ ꯋꯥꯔꯦ ꯍꯥꯏꯔꯛꯀꯅꯤꯕ ꯍꯧꯖꯤꯛꯁꯨ ꯍꯧꯖꯤꯛꯁꯨ ꯑꯩꯈꯣꯏ ꯃꯇꯝ ꯑꯗꯨ ꯃꯇꯝꯗ ꯌꯥꯎꯔꯛꯑꯦꯕ
ꯑꯣ
ꯂꯥꯎꯗ ꯆꯠꯂꯣ ꯅꯨꯡꯁꯥ ꯁꯥꯔꯦ ꯀꯩꯅꯣꯒꯤ ꯍꯨꯃꯥꯡ ꯊꯣꯛꯀꯅꯤ ꯑ ꯍꯥꯏꯗꯤ ꯑꯁ ꯁꯤ ꯁꯤꯒꯨꯝꯕ ꯊꯕꯛ ꯇꯧꯈꯔꯒꯥꯏ ꯏꯆꯥ ꯑꯩꯈꯣꯏ ꯌꯣꯛꯁꯦ ꯍꯥꯏꯕ ꯑꯗꯨꯗꯤ ꯑꯁ ꯌꯥꯝ ꯂꯨꯔꯦ ꯀꯣ ꯑꯩꯈꯣꯏ ꯑꯗꯨꯃꯥꯏ ꯋꯥꯈꯜꯗ ꯂꯥꯛꯑꯦꯕ ꯑꯗꯨ ꯋꯥ ꯑꯗꯨ ꯋꯥꯈꯜꯗ ꯂꯥꯛꯇꯅꯕ ꯀꯟꯅ ꯍꯣꯠꯅꯔꯣ ꯅꯣꯏꯁꯦ ꯍꯧꯖꯤꯛ ꯔꯥꯏꯠ ꯃꯇꯝꯅꯤ ꯑꯐꯕ ꯃꯇꯝꯅꯤꯅꯦ ꯑꯣꯏꯔꯗꯤ ꯁꯔꯚꯤꯁ ꯃꯆꯥꯒꯨꯝꯕ ꯇꯧꯔꯗꯤ ꯏꯃꯨꯡꯗꯤ ꯌꯣꯛꯄꯗꯤ ꯌꯥꯝ ꯂꯥꯏ ꯏꯃꯨꯡꯗꯤ ꯁꯦꯝꯗꯣꯛꯅꯤꯡꯉꯥꯏ ꯌꯥꯝ ꯂꯥꯛꯌꯦꯕ
ꯍꯣꯏ
ꯍꯧꯖꯤꯛ ꯑꯩꯈꯣꯏ ꯏꯄꯥ ꯏꯃꯥꯅ ꯍꯧꯖꯤꯛ ꯑꯩꯈꯣꯏꯕꯨ ꯒ꯭ꯔꯦꯖꯨꯑꯦꯁꯟ ꯐꯥꯎ ꯄꯤ ꯖꯤ ꯐꯥꯎ ꯇꯝꯍꯟꯕꯁꯦ ꯑꯩꯈꯣꯏ ꯏꯆꯥꯈꯣꯏꯗ ꯇꯝꯍꯟꯕ ꯉꯝꯈꯤꯗ꯭ꯔꯅ ꯑꯩꯈꯣꯏ ꯋꯥꯈꯟꯗ ꯑꯃꯨꯛꯀ ꯂꯥꯛꯑꯦꯕꯀꯣ ꯑꯩꯈꯣꯏꯕꯨꯗꯤ ꯃꯄꯨꯡ ꯐꯥ ꯃꯄꯨꯡ ꯃꯔꯥꯡ ꯀꯥꯏꯅ ꯑ ꯂꯥꯏꯔꯤꯛ ꯇꯝꯍꯟ ꯇꯝꯍꯟꯕꯤꯈ꯭ꯔꯦ ꯑꯩꯈꯣꯏ ꯏꯄꯥ ꯏꯃꯥꯅ ꯑꯗꯨꯒ ꯑꯩꯈꯣꯏ ꯏꯁꯥꯕꯨ ꯑꯩꯈꯣꯏꯅ ꯑꯩꯈꯣꯏꯒꯨꯝꯕꯅ ꯃꯔꯥꯡ ꯀꯥꯏꯅ ꯇꯝꯍꯟꯕ ꯉꯝꯈꯤꯗ꯭ꯔꯥ ꯉꯝꯒꯗ꯭ꯔꯥ ꯍꯥꯏꯕꯗꯨ ꯀꯣ ꯑꯗꯨ ꯋꯥꯈꯟꯗ ꯂꯥꯛꯄꯒꯤ ꯑꯁ ꯑꯩꯁꯦ ꯃꯁꯥꯒꯨꯝꯕꯗꯤ ꯇꯧꯗ꯭ꯔꯗꯤ ꯌꯥꯗ꯭ꯔꯦꯅ ꯑꯩꯁꯨ ꯀꯟꯅ ꯍꯣꯠꯅꯔꯤꯅꯦ
ꯑꯣ ꯍꯣꯏ ꯇꯧꯋꯦ ꯑꯁ ꯅꯪ ꯅꯪꯒ ꯋꯥꯔꯤ ꯁꯥꯕꯁꯤ ꯌꯥꯝ ꯅꯨꯡꯉꯥꯏꯔꯦ ꯁꯖꯦꯁꯟ ꯐꯖ ꯐꯖꯕꯁꯨ ꯄꯤꯕꯤꯈ꯭ꯔꯦ ꯌꯥꯝ ꯅꯨꯡꯉꯥꯏꯔꯦ ꯑꯗꯨꯝ ꯈꯪꯅꯁꯤꯀꯣ ꯑꯗꯨꯝ ꯇꯤꯟꯅꯁꯤꯀꯣ ꯍꯣꯏ ꯅꯪꯅꯕꯨ ꯍꯣꯏ ꯅꯪꯅ ꯈ꯭ꯔ ꯑꯍꯟ ꯑꯣꯏꯕꯅꯤꯅ ꯑꯗꯨꯝ ꯑꯗꯨ ꯇꯧ ꯑꯗꯨ ꯑꯗꯥ ꯇꯧ ꯍꯥꯏꯕꯗꯨꯀꯣ ꯑꯗꯨ ꯁꯖꯦꯁꯟꯗꯣ ꯑꯗꯨꯝ ꯄꯤꯕꯤꯌꯣꯕꯀꯣ ꯍꯣꯏ
ꯍꯨꯖꯤꯛꯁꯨ ꯀꯅꯣꯒꯤꯅꯦꯕ
ꯍꯣꯏ
ꯑꯦꯛꯖꯥꯝ ꯑꯦꯛꯖꯥꯝꯁꯨ ꯌꯥꯝ ꯁꯥꯒꯗꯕꯅꯦ ꯑꯦꯛꯁꯄꯔꯦꯟꯁꯒꯤꯀꯣ
ꯍꯣꯏ
ꯍꯖꯥ ꯃꯆꯥ ꯃꯆꯥꯗꯣ ꯊꯣꯛꯄꯗꯤ ꯈꯟꯒꯅꯨ ꯊꯣꯛꯇꯕꯁꯨ ꯑꯗꯨꯝ ꯊꯥꯎ ꯑꯦꯛꯁꯄꯔꯤꯌꯦꯟꯁ ꯂꯥꯛꯀꯅꯤꯕ ꯄꯨꯡꯊꯥ ꯊꯝꯕ ꯃꯇꯝꯗꯗꯤ ꯑꯦꯛꯁꯄꯔꯤꯌꯦꯟꯁ ꯂꯩꯔꯤꯗꯤ ꯅꯣꯡ ꯇꯛ ꯅꯣꯡꯐꯥꯗꯣꯛꯗꯤ ꯑꯗꯨꯝ ꯊꯣꯛꯂꯛꯀꯅꯤꯕ
ꯍꯣꯏ
ꯕꯇꯥ ꯀꯅꯥꯒꯨꯝꯕꯗꯤ ꯑꯦꯛꯖꯥꯝ ꯁꯨꯊꯥ ꯊꯥꯗ꯭ꯔꯒ ꯂꯥꯏꯔꯤꯛ ꯁꯨꯛ ꯌꯥꯝ ꯍꯩꯔꯒ ꯑꯦꯛꯖꯥꯝ ꯊꯥꯗꯕ ꯑꯗꯨꯒ ꯍꯦꯛ ꯊꯥꯅꯤꯡꯉꯥꯏ ꯂꯥꯛꯄ ꯃꯇꯝꯗ ꯑꯃꯨꯛꯀ ꯑ ꯄꯥꯈꯠꯀꯅꯤꯀꯣ
ꯍꯣꯏ
ꯑꯗꯨꯒꯤ ꯑꯦꯛꯖꯥꯝꯒꯤ ꯈꯔ ꯀꯤꯕꯗꯨꯁꯨ ꯅꯠꯇꯦ ꯑꯗꯨꯒ ꯑꯦꯛꯖꯥꯝ ꯍꯦꯛ ꯊꯥꯔꯒ ꯑ ꯀꯃꯥꯏ ꯇꯧꯁꯤꯔ ꯍꯥꯏꯕꯗꯨ ꯒ꯭ꯋꯦꯟ ꯄꯥꯈꯠ ꯄꯥꯈꯠꯄ ꯃꯇꯝꯗ ꯑꯈꯣꯏꯒꯤꯁꯦ ꯑꯣ ꯀꯧꯒꯤꯁꯦ ꯄꯥꯈꯠꯂꯗꯤ ꯎꯄꯥꯏ ꯂꯩꯇ꯭ꯔꯦꯗꯅ ꯇꯦꯟꯁꯟ ꯑꯃ ꯂꯩꯔꯗꯤ ꯐ꯭ꯔꯦꯁ ꯑꯣꯏꯕꯗꯤ ꯅꯔꯚꯁ ꯆꯠꯇꯦꯕ ꯑꯗꯨꯒꯤ ꯑꯦꯛꯖꯥꯝ ꯑꯦꯛꯖꯥꯝ ꯐꯤꯌꯔꯗꯣ ꯀꯅꯣꯒꯤ ꯂꯩ ꯂꯩ ꯂꯥꯏꯇ꯭ꯅꯝ
ꯍꯣꯏ
ꯂꯩꯅꯗꯕ ꯑꯗꯨꯝ ꯇꯧ ꯊꯥꯒꯗꯕꯅꯦ ꯑꯦꯛꯖꯥꯝꯗꯣ
ꯍꯣꯏ
ꯀꯩꯅꯣꯒꯤ ꯑꯦꯛ ꯎꯝ ꯑꯣ ꯃꯥꯅꯦ ꯆꯤꯡꯗꯒꯤꯅꯦ ꯑꯥ ꯆꯤꯡ ꯆꯤꯡꯗꯒꯤꯅꯦ
ꯑꯣ ꯑꯩꯁꯨ ꯆꯤꯡꯗꯒꯤꯅꯦ ꯕ꯭ꯔꯣ ꯑꯩꯁꯨ ꯆꯤꯡꯗ ꯂꯩꯔꯤ ꯍꯧꯖꯤꯛꯇꯤ
ꯑꯆꯥꯆꯥꯆꯥꯆꯥꯆꯥꯆꯥ ꯀ꯭ꯔꯤ ꯀ꯭ꯔꯤ ꯊꯕꯛ ꯇꯧꯕ꯭ꯔꯥ ꯆꯤꯡꯗ
ꯆꯤꯡꯗꯁꯦ ꯏꯄꯥ ꯏꯃꯥꯒꯤ ꯈꯔ ꯂꯧꯒꯤ ꯃꯇꯦꯡ ꯑꯣꯏꯅ ꯄꯥꯡꯕꯀꯣ ꯑꯗꯨꯝ ꯇꯧꯔ ꯂꯩꯔꯦ
ꯏꯁꯤꯡꯒꯤ ꯂꯥꯎꯗꯤ ꯂꯣꯏꯔꯝꯒꯅꯤꯅꯦ
ꯍꯣꯏ ꯈꯔ ꯈꯔꯗꯤ ꯂꯣꯏꯕ ꯍꯧꯔꯦ ꯈꯔ ꯈꯔꯗꯤ ꯈꯣꯏꯔꯤ
ꯑꯣꯆꯥꯆꯥꯆꯥ
ꯑꯌꯥꯝꯕꯅꯦꯜ ꯑꯌꯥꯝꯕꯗꯤ ꯂꯣꯏꯕ ꯍꯧꯔꯦ
ꯑꯥ ꯑꯥ ꯑꯈꯣꯏ ꯑꯈꯣꯏ ꯔꯣꯝꯗꯗꯤ ꯅꯣꯡ ꯀꯥꯟꯅ ꯆꯨꯕ꯭ꯔꯣ ꯀꯃꯥꯏꯅ ꯇꯧꯕ꯭ꯔꯦ
ꯑꯣ ꯑꯈꯣꯏ ꯆꯤꯡꯗꯗꯤ ꯍꯧꯖꯤꯛ ꯗꯦ ꯇꯥꯏꯝꯗꯗꯤ ꯆꯨꯗꯦꯕꯀꯣ
ꯑꯥ
ꯍꯣꯔꯦꯟ ꯅꯨꯡꯗꯥꯡ ꯋꯥꯏꯔꯝ ꯄꯨꯡ ꯃꯔꯤ ꯃꯉꯥ ꯑꯗꯨ ꯇꯥꯔꯗꯤ ꯑꯗꯨꯝ ꯅꯣꯡꯅꯤ ꯑꯗꯨꯝ ꯂꯥꯛꯑꯦ ꯍꯣꯏ
ꯁꯤ ꯁꯤ ꯁꯤ ꯇꯝꯄꯥꯛꯇꯗꯤ ꯁꯨꯛꯁꯨꯨ ꯆꯨꯗ꯭ꯔꯦꯅꯦ
ꯆꯨꯗ꯭ꯔꯦ
ꯑꯧ ꯆꯨꯗ꯭ꯔꯦ ꯑꯗꯒꯤ ꯃꯝꯗꯤ ꯃꯝꯃꯦ
ꯑꯧ ꯑꯁ ꯑꯗꯨꯗꯤ ꯕꯦꯔꯥꯅꯤꯍꯦ
ꯑꯥ ꯃꯝꯕꯗꯤ ꯃꯝꯕ ꯑꯗꯨꯒꯤ ꯅꯣꯡ ꯆꯨꯗꯕꯀꯣ ꯆꯨꯔꯗꯤ ꯐꯥꯒꯗꯕꯅꯦ ꯏꯪꯅꯤꯉꯥꯏ
ꯍꯣꯏ ꯌꯥꯝ ꯁꯥꯔꯝꯒꯅꯤ
ꯑꯥ ꯌꯥꯝ ꯁꯥꯏ ꯑꯇꯤꯌꯥꯗꯤ ꯌꯥꯝ ꯍꯧꯖꯤꯛꯁꯨ ꯃꯨꯝꯔꯒ ꯂꯩ ꯑꯗꯨꯒ ꯆꯨꯗꯕꯀꯣ
ꯑꯧ ꯑꯁ ꯑꯗꯨꯒꯨꯝꯕꯗꯨ ꯌꯥꯝ ꯁꯥꯕꯅꯤ ꯍꯣꯏ
ꯑꯗꯨ ꯑꯗꯨꯒꯨꯝꯕ ꯑꯗꯨꯒꯨꯝꯕ ꯅꯨꯃꯤꯠꯇꯅꯦ ꯁꯥꯕꯗꯣ
ꯍꯣꯏ
ꯅꯪ ꯅꯪꯁꯨ ꯀꯩꯅꯣꯒꯤ ꯁꯤ ꯇꯝꯄꯥꯛꯇ ꯀꯩꯗꯧꯉꯩꯗꯩ ꯂꯥꯛꯀꯅꯤ
ꯑꯩ ꯑꯥꯒꯁꯀꯨꯝꯕꯗ ꯑꯃꯨꯛ ꯂꯥꯛꯁꯤꯔꯥꯅ ꯈꯜꯂꯤꯌꯦ
ꯑꯥ ꯇꯝꯄꯥꯛꯇꯅ ꯂꯩꯕꯅ ꯐꯩ ꯈꯔ ꯀꯩꯅꯣꯒꯤ ꯂꯥꯏꯔꯤꯛ ꯂꯥꯏꯁꯨꯒꯨꯝꯕ ꯑꯗꯨꯁꯨ ꯈꯔ ꯀꯣ ꯑꯗꯨꯝ ꯂꯥꯏꯔꯤꯛ ꯀꯟ ꯄꯥꯅꯤꯡꯉꯥꯏ ꯑꯗꯨꯗꯤ ꯐꯩ
ꯍꯣꯏ
ꯑꯩꯈꯣꯏ ꯑꯥ ꯑꯩꯈꯣꯏ ꯑꯥ ꯆꯤꯡꯗ ꯂꯩꯔꯗꯤ ꯂꯥꯏꯔꯤꯛ ꯄꯥꯅꯤꯡꯉꯥꯏ ꯃꯇꯝ ꯂꯩꯇꯦ ꯑꯩꯈꯣꯏ ꯃꯔꯨꯞ ꯈꯣꯏ ꯊꯕꯛ ꯈꯣꯏ ꯀꯔꯤ ꯀꯔꯤꯅꯣꯀꯣ ꯌꯥꯝ ꯂꯩꯕꯒꯤꯀꯣ ꯈꯣꯏꯒꯤꯗ ꯎꯝ ꯑꯗꯣ ꯍꯧꯖꯤꯛ ꯃꯇꯝ ꯃꯛ ꯀꯟꯅ ꯍꯣꯠꯅꯒꯗꯕꯅꯤ
ꯍꯣꯏ
ꯑꯃꯨꯛꯀ ꯑꯈꯣꯏꯁꯨ ꯀꯩꯅꯣꯒꯤ ꯌꯥꯝ ꯆꯣꯞꯄꯗꯤ ꯆꯣꯞꯄꯦ ꯑꯈꯣꯏꯒꯤ ꯑꯣ